ꯍꯜꯂꯣ
ꯍꯜꯂꯣ ꯇꯥꯕ꯭ꯔꯣ
ꯇꯥꯏ ꯇꯥꯏ
ꯆꯋꯥꯏꯁꯤ ꯎꯅꯔꯕꯣ
ꯑꯁ ꯆꯥꯛ ꯆꯥꯁꯤꯗ ꯊꯕꯛ ꯍꯜꯂꯛꯇ ꯉꯥꯏꯔꯤꯗ
ꯑꯦ ꯀ ꯆ ꯂꯒꯦ ꯍꯥꯏ ꯆꯦ
ꯄ꯭ꯔꯕꯤꯟꯗꯣ ꯑꯃ ꯄ꯭ꯔꯥꯕꯤꯟ ꯊꯥꯡꯒꯒꯤ ꯁꯪꯒ ꯇꯧꯕꯗꯣ ꯃꯥꯏ ꯃꯁꯝ ꯊꯥꯏꯗꯅ ꯑꯗꯨꯏ ꯂꯧ ꯆꯠꯂꯨꯕ ꯑꯗꯨꯏ ꯍꯜꯂꯛꯇ ꯉꯥꯏꯔꯤ
ꯀꯃꯥꯏꯅ ꯇꯧꯔꯤꯒꯦ ꯃꯁꯥ ꯃꯃꯥꯏꯒ ꯑꯗꯨ ꯂꯥꯛꯇ꯭ꯔꯣ
ꯃꯃ ꯍꯥꯏꯒꯦꯗꯤ ꯀꯝ ꯇꯧ ꯗꯤ ꯀꯩꯅꯣ ꯇꯧꯔꯦ ꯀꯨꯝꯃꯛꯑꯦ ꯃꯣꯏ ꯅꯨꯄꯤꯅ ꯃꯣꯏ ꯅꯔꯁ ꯅꯔꯁ ꯍꯥꯏꯒꯗ꯭ꯔꯥ ꯃꯁꯝ ꯊꯥꯕ ꯌꯥꯎꯕꯗꯣ ꯑꯗꯨꯗꯨꯅ ꯑꯩꯅ ꯍꯦꯛ ꯌꯧꯔꯛꯄꯒ ꯑꯁ ꯄ꯭ꯔꯔꯕꯤꯟꯁꯦ ꯍꯔꯥꯎꯈ꯭ꯔꯕꯅꯤ ꯍꯦꯛ ꯑꯩꯌꯦꯦ ꯑꯗꯨꯗ ꯑꯩꯁꯨ ꯑꯩꯁꯦ ꯀꯩꯅꯣꯗ ꯌꯥꯝ ꯍꯥꯏꯅꯤꯡꯉꯦꯕ ꯑꯩꯥꯏ ꯂꯥꯛꯇꯔꯤꯅ ꯀꯃꯥꯏꯅ ꯍꯔꯥꯎꯗꯣꯏꯅꯣꯗ ꯌꯥꯝ ꯍꯥꯏꯅꯤꯡꯕ ꯍꯥꯏꯇꯥꯔꯦ ꯅꯨꯡꯉꯥꯏꯇ꯭ꯔꯕ ꯑꯗꯩ ꯕꯔꯇꯤꯟ ꯗꯣ ꯀꯩꯅꯣ ꯇꯧꯔꯦ ꯍꯥ
ꯃꯁꯝꯗꯨꯕꯨ ꯀꯌꯥꯝ ꯊꯥꯔꯛꯀꯦ
ꯂꯣꯏ ꯃꯃꯥꯡꯗ ꯂꯣꯏ ꯊꯥꯔꯦ
ꯍꯥꯡꯗꯣ ꯑꯣꯄꯟꯗ ꯅꯠꯇ꯭ꯔꯒꯅ ꯈꯨꯝꯖꯤꯜꯂ ꯄꯨꯔꯛꯄ꯭ꯔꯣ
ꯈꯣꯟꯖꯜꯂ ꯄꯣꯔꯛꯢꯗ ꯑꯗꯨꯝ ꯍꯥꯏꯐꯦꯠ ꯈꯤ ꯃꯣꯏ ꯇꯨꯄꯤꯗꯨ ꯖꯥꯂꯤ ꯑꯣꯏꯗꯅ ꯑꯗꯨꯅ ꯈꯤꯇꯪ ꯍꯥꯏꯗꯤ ꯎꯕꯗ ꯑꯗꯨꯝ ꯈꯔ ꯑꯗꯨꯃꯥꯏꯅ ꯊꯥꯕꯗꯣ ꯎꯏꯌꯦꯕ ꯑꯗꯨꯝ ꯑꯗꯨꯝ ꯂꯥꯏꯕꯥꯛ ꯌꯧꯔꯦ ꯑꯗꯨꯝ ꯄꯨꯂꯞ ꯊꯥꯕ ꯈꯔ ꯍꯥꯏ ꯌꯥꯔꯦ ꯃꯥꯏꯗꯣ
ꯑꯣ
ꯃꯥꯅ ꯒꯥꯔꯤ ꯃꯅꯨꯡꯗ ꯉꯥꯎꯕꯁꯤ
ꯀꯩꯒꯤ
ꯉꯁꯥꯏ ꯑꯁ ꯅꯥꯕ ꯍꯦꯃꯟꯕꯩ ꯀꯥꯏꯔꯗꯤ ꯉꯁꯥꯏ ꯑꯌꯨꯛꯇ ꯀꯦꯂꯣꯖꯤꯛꯇ ꯂꯣꯏꯅꯉꯥꯏꯅꯦ ꯂꯣꯏꯕꯣꯏ ꯄꯣꯣꯔꯛꯏꯁꯤꯁꯨ ꯅꯍꯥꯛ ꯄꯣꯊꯥꯔꯝꯕ ꯅꯠꯇꯦ ꯑꯗꯨꯝ ꯆꯦꯛ ꯆꯥꯛ ꯆꯥꯛ ꯊꯜ ꯂꯩꯕꯅꯤꯅ
ꯎꯝ ꯅꯋꯥꯏꯅ ꯐꯗꯝ ꯊꯤꯜ ꯂꯩꯔꯝꯃꯦꯅ ꯅꯥꯔꯝꯃꯅꯤ ꯌꯥ
ꯍꯣꯏ ꯑꯗꯨꯗꯤ ꯂꯦꯡꯕꯒ ꯌꯥꯗ꯭ꯔꯦ ꯑꯗꯨꯝ ꯆꯨꯝꯅ ꯂꯦꯞ ꯂꯩꯔꯦꯅ ꯑꯗꯨꯗꯤ ꯆꯨꯝꯅ ꯍꯞ ꯂꯩ ꯂꯦꯡꯉꯖꯥꯗꯤ ꯑꯗꯨꯝ ꯑꯗꯨꯝ ꯆꯥꯛ ꯆꯥꯛ ꯊꯤꯜ ꯂꯩꯕ ꯀꯩꯅꯣꯗꯣ ꯁꯝ ꯈꯔ ꯈꯣꯏꯊꯣꯛꯎꯔꯦ ꯁꯤꯁꯨ ꯊꯥꯖꯤꯜꯂꯁꯦ ꯍꯥꯏꯌꯦ ꯑꯗ ꯑꯁ ꯄꯩꯁꯥ ꯄꯩꯁꯥ ꯄꯩꯁꯥꯒ ꯃꯥꯡꯖꯔꯁꯨ ꯅꯣꯏ ꯈꯥꯡꯉꯝꯗꯦ ꯇꯣꯛꯑꯁꯦ ꯍꯩꯌꯦꯦ ꯄꯩꯁꯥ ꯄꯩꯁꯥ ꯑꯩ ꯃꯥꯡꯖꯂꯁꯨ ꯑꯗꯨꯝ ꯈꯥꯡ ꯉꯝꯗꯦ ꯑꯗꯨꯝ ꯇꯣꯛꯀꯦ ꯇꯣꯛꯄꯤꯔꯣ ꯍꯥꯏꯌꯦ ꯑꯦꯁ ꯁꯤ ꯂꯣꯏꯗꯣꯏꯦ ꯁꯤ ꯅꯪ ꯊꯥꯖꯤꯟ ꯊꯥꯖꯤꯟꯁꯦ ꯍꯥꯏꯌꯦꯦ ꯊꯥꯖꯜꯂꯤꯦ ꯑꯦ ꯏ ꯃꯥ ꯑꯩꯉꯣꯟꯗ ꯍꯦꯛ ꯊꯣꯛꯂꯛꯄ ꯊꯥꯔꯨꯅꯨꯀꯣ ꯍ ꯑꯩꯉꯣꯟꯗ ꯑꯩ ꯊꯥꯒꯦꯅ ꯍꯥꯏꯔꯝꯕꯅꯦ ꯑꯗꯨ ꯗꯤꯁꯦꯝꯕꯔꯗꯩꯗ ꯊꯥꯒꯦꯅ ꯑꯁ ꯊꯥꯔꯨ ꯅꯨꯀꯣ ꯃꯣꯏꯗꯣ ꯑꯗꯨꯅꯗꯤ ꯃꯤꯉꯣꯟꯗ ꯍꯥꯏꯗꯣꯛꯀꯅꯨ ꯌꯥꯝ ꯋꯥꯏ ꯈꯣꯠꯂꯦ ꯑꯗꯣ ꯑꯩꯈꯣꯏꯗ ꯌꯥꯝ ꯍꯟꯊꯩ ꯈꯣꯠꯂꯦ ꯍꯥꯏꯌꯦ ꯑ ꯑꯗꯨ ꯑꯩꯉꯣꯟꯗ ꯑꯃ ꯍꯥꯏꯔꯛꯄꯅꯦ ꯅꯪ ꯊꯥꯔꯨꯅꯣ ꯅꯪ ꯊꯥꯒꯦ ꯍꯥꯢꯗꯣ ꯋꯥꯢ ꯄꯣꯏ ꯊꯥꯔꯝꯗꯔꯁꯨ ꯐꯅꯤ ꯈꯗꯤ ꯂꯥꯛꯁꯨ ꯇꯤꯟꯕ ꯋꯥꯁꯨ ꯋꯥꯕ ꯍꯥꯏꯔꯛꯌꯦ
ꯑꯥ ꯑꯗꯨꯛꯅꯦ ꯃꯥꯏ ꯁꯝꯒꯤ ꯄꯩꯁꯥꯗꯨꯅ ꯃꯥꯏ ꯅꯨꯄꯤꯒꯤ ꯉꯛꯁꯝꯗ ꯁꯤꯍꯥꯜꯂꯗꯤ ꯌꯦꯡꯉꯨ
ꯍꯣꯏ ꯂꯥꯛꯑꯅꯤ ꯂꯤꯛ ꯂꯤꯛ ꯑꯃꯝꯇꯪ ꯈꯤꯇꯪ ꯆꯥꯎꯇꯥꯛꯅ ꯇꯧꯔꯒ ꯑꯇꯩꯗꯨꯅ ꯃꯥ ꯁꯪ ꯇꯧꯔꯤꯗꯨ ꯈꯔ ꯆꯥꯎꯊꯣꯛꯆ ꯌꯥ ꯅꯠꯇ꯭ꯔꯒꯅ ꯁꯪ ꯑꯃ ꯁꯥꯥꯍꯥꯎꯔꯁꯨ ꯌꯥꯏ ꯃꯥꯒꯤ ꯇꯣꯉꯥꯟꯅ
ꯃꯥꯅꯦ
ꯅꯨꯄꯤꯁꯤ ꯐꯪꯗꯦ ꯍꯥꯏꯕ ꯑꯣꯏꯔꯗꯤ ꯐꯕ
ꯄꯥꯝꯃꯨꯢꯗ ꯃꯗꯨ ꯑꯉꯥꯡꯗꯨꯅ ꯇꯧꯔꯤꯗꯣ ꯑꯩꯕꯨ ꯃꯥꯏ ꯁꯥꯛꯇꯨꯅ ꯌꯥꯝ ꯐꯖ ꯃꯤ ꯖꯣꯅꯤꯁꯤꯡ ꯑꯣꯏꯗꯤ ꯃꯁꯥꯝꯗꯨꯨ ꯀꯣꯛꯊꯣꯛꯇꯅ ꯂꯩꯔꯤ ꯃꯉꯣꯟꯗ ꯍꯦꯟꯅ ꯐꯥꯎ
ꯑꯗ ꯃꯤꯗꯤ ꯑꯥ ꯃꯁꯝ ꯂꯨꯀꯣꯛꯊꯣꯛꯄꯅ ꯄꯣꯠ ꯆꯩꯥꯏ ꯍꯥꯏꯔꯦꯕ ꯑꯩꯅ ꯁꯥꯏ ꯈꯠꯂꯝꯃꯤꯅꯦ ꯕꯤꯟꯁꯤ ꯖꯦꯜꯔ ꯀꯩꯀꯥ ꯃꯣꯏꯅ ꯂꯨ ꯀꯣꯛꯄꯗꯨꯅ ꯄꯣꯠꯁ ꯇꯥꯏ ꯍꯥꯏꯕ ꯑꯩꯈꯣꯏꯅ ꯈꯤꯇꯪ ꯍꯟꯖꯤꯟꯕ ꯍꯧꯔꯛꯄꯗ ꯊꯨꯀꯣꯛꯇꯥꯡ ꯍꯥꯏꯕ ꯑꯗꯨ ꯆꯤꯔꯥꯏ ꯇꯥꯡ ꯍꯥꯏꯕꯁꯤ ꯌꯥꯅꯤꯡꯗꯦꯅ ꯍꯥꯏꯔꯝꯃꯤꯅꯦ ꯑꯩꯁꯨ ꯑ ꯐ ꯋꯥꯏꯇꯥꯔꯦ ꯃꯣꯏꯗ ꯍꯥꯏꯕꯅꯦ ꯑꯩꯅ ꯀꯥꯏꯗꯒꯤ ꯕꯦꯟꯖꯤꯦꯜ ꯑꯣꯏ ꯀꯩꯀꯥꯗꯤ ꯑꯗꯨꯝ ꯃꯁꯝꯗꯨ ꯀꯣꯛꯊꯣꯛꯑꯒ ꯂꯩ ꯅꯣꯡꯃꯇ ꯃꯔꯨ ꯀꯣꯛꯄꯅ ꯍꯥꯏꯗꯦ ꯄꯣꯁ ꯇꯥꯏ ꯍꯦꯔꯣꯗꯣ ꯃꯥ ꯃꯥꯅ ꯀꯨꯝꯃꯗꯤ ꯌꯦꯡ ꯌꯦꯡꯅꯩꯅꯦ
ꯔꯣꯛ ꯀꯥꯇꯣ ꯌꯦꯡꯉꯨꯅꯦ ꯃꯔꯨ ꯑꯗꯨꯝ ꯀꯣꯛ ꯂꯩꯇ꯭ꯔꯣ
ꯎꯝ ꯑꯩꯈꯣꯏꯗꯤ ꯇꯣꯄꯤ ꯎꯨꯞꯄ ꯆꯠꯄꯗꯨꯕꯨ ꯍꯦꯛ ꯌꯦꯡꯁꯤꯜꯂꯛꯑꯦ
ꯎꯝ ꯇꯨꯄꯤ ꯃꯆꯦꯠ ꯑꯃꯇꯪ ꯎꯨꯞꯆꯕꯗꯨꯁꯨ ꯅꯠꯇ꯭ꯔꯥ
ꯏꯁꯟꯕꯁꯨ ꯌꯦꯡꯁꯤꯜꯂꯦ ꯑꯗꯨꯕꯨ ꯍꯦꯟꯅ
ꯃꯁꯤ ꯑꯉꯥꯡꯁꯦ ꯀꯂꯦꯟ ꯊꯥꯗꯥ ꯑꯥꯎꯕꯥ ꯇꯨꯄꯤ ꯎꯞꯄ ꯆꯠꯂꯤ ꯉꯥꯎꯔꯥ ꯖꯠꯂꯅ
ꯍꯣꯏ ꯍꯣꯏ ꯁꯣꯝꯗꯗꯤ ꯌꯥꯗꯦ ꯑꯗꯣ ꯃꯣꯏꯗꯤ ꯈꯪꯗꯕ ꯑꯩꯈꯣꯏꯁꯨ
ꯑꯩꯒꯤ ꯇ꯭ꯔꯤꯝꯃꯔꯁꯤꯅ ꯍꯌꯦꯡꯃꯛ ꯍꯛꯇ ꯐꯥꯜꯂꯁꯤ ꯂꯥꯎ
ꯑꯗꯨꯝ ꯐꯗꯧ ꯃꯥꯜꯂꯦ ꯂꯣꯏ ꯀꯣꯛꯊꯣꯛꯑꯒ ꯑꯗꯨꯝ ꯂꯩꯕ
ꯑꯗꯨꯝ ꯂꯩꯔꯤꯕ ꯑꯗꯨ ꯅꯣꯏꯗꯤ ꯁꯨꯝ ꯍꯩꯅꯈ꯭ꯔꯅꯤꯗꯅ ꯄꯤꯝ ꯈꯜꯂꯔꯣꯏꯗꯅ ꯎꯝ
ꯑꯩꯗꯤ ꯈꯟꯕꯨ ꯈꯟꯖꯥꯟꯅꯔꯕꯅꯦ ꯊꯥꯔꯒꯨꯝꯖꯤꯔꯅ
ꯊꯥꯎꯅꯨꯍꯣꯏ ꯀꯩ ꯀꯥꯟꯗꯕ ꯑꯉꯥꯎ ꯑꯐꯩꯗꯧꯅ ꯑꯗꯨꯒꯤ ꯁꯝꯗꯣ ꯍꯧꯔꯛꯄꯗꯅꯦ ꯐꯖꯗꯕꯅꯤ ꯁꯥꯡꯗꯤ ꯁꯥꯡꯉꯛꯀꯅꯦꯕꯀꯣ ꯀꯦꯟꯒ꯭ꯔꯒ ꯑꯗꯨꯒ ꯑꯩꯈꯣꯏꯒꯤ ꯁꯝꯗ ꯅꯦꯆꯔꯦꯜ ꯍꯧꯕꯒꯤ ꯏꯁꯇꯥꯏꯟ ꯍꯧꯕꯤꯗꯣ ꯑꯗꯨ ꯍꯧꯗꯝ ꯌꯥꯝꯅ ꯃꯑꯣꯡ ꯇꯥꯗꯕꯤ ꯃꯑꯣꯡꯗ ꯍꯧꯕꯅꯦꯕ ꯑꯩꯈꯣꯏꯒꯤ ꯁꯝ ꯊꯥꯒꯤꯕꯒꯤ ꯃꯑꯣꯡ ꯇꯪꯈꯥꯏ ꯑꯃ ꯐꯣꯠꯈꯤꯕꯒꯤ ꯃꯥꯟꯕꯤꯗꯣ ꯑꯗꯨꯝ ꯂꯩꯕꯅꯦ ꯑꯗꯨꯒ ꯁꯝꯗꯨꯖꯨꯅꯦ ꯊꯥꯔꯣꯏꯕ ꯃꯁꯥꯒꯤ ꯅꯣꯔꯃꯦꯜ ꯁꯝ ꯍꯧꯕꯁꯦ ꯁꯨꯃꯥꯏꯅ ꯊꯥꯏꯗꯅ ꯑꯩꯈꯣꯏ ꯊꯥꯏꯗꯅ ꯀꯣꯛ ꯀꯩꯀꯥꯁꯦ
ꯃꯥꯅꯦ
ꯑꯗꯨꯗꯤ ꯐꯥꯔꯣꯏ ꯃꯥꯥꯏꯅ ꯄꯥꯔꯒꯅꯦ ꯁꯝꯗꯣ ꯑꯗꯨꯝ ꯀꯜꯂꯒ ꯂꯩꯅꯦꯕ
ꯎꯝ ꯉꯁꯤꯗꯤ ꯑꯥ ꯉꯁꯤꯗꯤ ꯑꯅꯥꯕ ꯌꯥꯝꯃꯦ
ꯑꯣ
ꯃꯥ ꯑꯃ ꯅꯥꯕꯩ ꯃꯥ ꯑꯃ ꯅꯥꯕꯒꯤ ꯊꯝꯃꯝꯃꯦꯗꯅ
ꯑꯥ
ꯑꯗꯨꯒ ꯕꯤꯁꯥꯟꯇꯅ ꯑꯉꯥꯡ ꯑꯩꯈꯣꯏ ꯆꯥꯛ ꯆꯥꯕ ꯌꯥꯎꯕꯅꯦ ꯏꯄꯦꯛ ꯎꯨꯞꯄ ꯑꯃ ꯌꯥꯎꯕꯗꯣ ꯆꯥꯛ ꯆꯥꯕ ꯃꯥꯗꯣ ꯅꯪꯒ ꯄꯨꯂꯤ ꯆꯥꯏꯗꯅ
ꯑꯥ
ꯑꯗꯨꯝ ꯅꯨꯡꯗꯥꯡꯗꯩ ꯍꯧꯔꯛꯑꯦꯌꯦ ꯃꯕꯨꯛ ꯅꯥꯏ ꯈꯣꯠꯂꯦ ꯎꯝ ꯅꯨꯃꯤꯗꯥꯡꯗꯩꯗꯤ ꯀꯩꯅꯣ ꯇꯧꯔꯕꯖꯥꯠꯅꯦ ꯅꯨꯃꯤꯗꯥꯡꯗꯩꯗꯤ ꯁꯪꯅꯛꯄ ꯇꯧꯔꯦꯌꯦ ꯑꯗꯨꯒ ꯅꯁꯤꯌꯨꯛꯇꯣ ꯗꯣꯛꯇ꯭ꯔꯗ ꯆꯠꯂꯦꯑꯦ ꯃꯥꯗꯣ ꯄ꯭ꯔꯕꯤꯟꯅ ꯄ꯭ꯔꯕꯤꯟ ꯑꯃꯗꯣ ꯃꯥ ꯑꯗ ꯊꯤꯜꯂꯨꯕꯅꯦꯕ ꯁꯝ ꯊꯥꯕꯝꯗꯣ ꯑꯗ ꯀꯨꯏꯅꯦꯅ ꯍꯥꯏꯕꯒꯤ ꯃꯥꯗ ꯊꯥꯍꯜꯂꯝꯃꯒ ꯁꯤ ꯂꯥꯛꯄꯅꯦꯕ ꯍꯦꯛ ꯂꯥꯛꯄꯒ ꯑꯃꯨꯛ ꯄ꯭ꯔ ꯀꯩꯅꯣꯗꯣ ꯕꯤꯁꯥꯟꯇꯗꯣ ꯕꯤꯁꯥꯟꯇ ꯀꯧꯕꯅꯦꯕ ꯃꯥꯗꯣ ꯀꯩꯅꯣꯗ ꯄꯨꯔꯦꯌꯦ ꯃꯥ ꯑ ꯁꯤꯡꯖꯃꯩꯒꯤ ꯍꯣꯁꯄꯤꯇꯥꯜꯗꯣ
ꯎꯝ ꯑꯁꯤꯒꯤ ꯆꯤꯡ ꯃꯅꯥꯛꯀꯤꯖꯦ
ꯍꯣꯏ ꯍꯣꯏ ꯍꯣꯏ ꯑꯗꯨꯗꯨꯗ ꯄꯨꯔꯒ ꯌꯦꯡꯉꯦ ꯑꯗꯣ ꯆꯥꯛꯈꯥꯎ ꯁꯣꯛꯄꯩꯅꯦ ꯍꯥꯏ ꯍꯤꯗꯥꯛꯄꯨꯗꯤ ꯊꯥꯔꯛꯑꯕꯖꯥꯠꯅꯤꯗ ꯊꯥꯔꯛꯑꯖꯨ
ꯍꯩꯁ ꯑꯩ ꯀꯩꯅꯣꯝ ꯍꯥꯏꯒꯦ ꯆꯈꯥꯎ ꯁꯣꯛꯄꯒꯤ ꯁꯨꯡꯅꯠ ꯅꯠꯇꯦ ꯉꯔꯥꯡꯒꯤ ꯉꯥꯄ꯭ꯔꯨꯝꯗꯣ ꯆꯥꯟꯅꯗꯕ ꯄꯣꯏꯖꯅꯤꯡ ꯊꯣꯛꯄ ꯑꯃ ꯌꯥꯎꯔꯦ ꯑꯩꯅꯦ ꯉꯔꯥꯡ ꯉꯥꯄ꯭ꯔꯨꯝꯗꯣ ꯆꯥꯗ꯭ꯔꯤꯉꯩ ꯃꯃꯥꯡꯗ
ꯑꯥ
ꯕꯣꯟ ꯌꯦꯡꯉ ꯂꯣꯏꯔꯕꯧꯇꯅꯦ ꯀꯔꯤꯝ ꯇꯧꯔꯝꯗꯦꯕ ꯏꯁꯥꯁꯦ ꯅꯣꯡꯉꯥꯜꯂꯛꯄꯩ ꯍꯧꯒꯠꯂꯛꯄꯖꯤꯗꯅꯦ ꯄꯨꯛꯁꯦ ꯊꯤꯜꯂꯤ ꯊꯤꯜꯂꯤ ꯊꯤꯜꯂꯤ ꯑꯗꯨꯝ ꯇꯧꯔꯒꯅꯦ ꯑꯩꯈꯣꯏꯒꯤ ꯀꯣꯡꯒꯣꯟ ꯐꯥꯏꯕꯗꯣ ꯈꯪꯕ꯭ꯔꯥ
ꯑꯥ
ꯑꯗꯨꯃꯥꯏ ꯍꯧꯖꯤꯛꯕꯧ ꯐꯥꯏ ꯑꯩꯅ ꯑꯩ ꯏꯊꯟꯇꯔꯅ ꯍꯥꯏꯗꯣꯛꯇꯕꯩ ꯋꯥꯅꯦꯕꯀꯣ
ꯑ
ꯑ ꯑꯁ ꯉꯔꯥꯡ ꯅꯄꯨꯗꯣ ꯉꯥꯏꯔꯣꯡ ꯍꯥꯞꯄꯩꯔ ꯀꯔꯤ ꯍꯥꯞꯄꯩꯅꯣ ꯈꯪꯗꯦꯕꯣ ꯑꯩ ꯏꯁꯥꯖꯦ ꯍꯩꯖꯤꯛꯐꯥꯎ ꯄꯨꯛ ꯅꯨꯡꯉꯥꯏꯇ꯭ꯔꯤꯕꯣ ꯑꯩ ꯑꯣ ꯑꯥꯔ ꯑꯦꯁ ꯑꯃ ꯊꯛꯀꯦ ꯇꯧꯔꯤ ꯑꯩ ꯉꯁꯥꯥꯏ ꯑꯩ ꯉꯁꯥꯏꯗꯒꯤꯗꯤ ꯑꯩ ꯅꯪꯗꯤ ꯍꯧꯖꯤꯛ ꯈꯛꯇꯅꯤ ꯆꯥꯏꯗꯣ ꯑꯩꯗꯤ ꯀꯩꯅꯣ ꯇꯧꯔ ꯃꯌꯥꯝ ꯆꯥꯁꯜꯂꯦꯕꯀꯣ
ꯎꯝ
ꯑꯗꯨ ꯀꯔꯤꯅꯣꯅꯦꯣ ꯉꯔꯥꯡ ꯃꯥꯄꯟꯗꯣ ꯆꯥꯔꯨꯕꯒꯤꯅꯦ ꯇꯧꯔꯛꯏ ꯏꯆꯦꯅ ꯈꯜꯂꯦꯕ ꯏꯁꯥꯁꯦ
ꯎꯝ
ꯅꯨꯡꯁꯤꯠꯀ ꯆꯥꯟꯅꯗ꯭ꯔꯥꯖꯥꯠꯂꯥ ꯅꯪ ꯑꯄꯨꯝꯒꯤ ꯅꯨꯡꯁꯤꯠꯇꯣꯅ
ꯑ
ꯗꯒꯤ ꯑꯩ ꯉꯥꯏꯍꯥꯛ ꯁꯨ ꯀꯞ ꯇꯧꯗꯕ ꯍꯛꯥꯡꯁꯤ ꯂꯩ ꯆꯥꯈꯨꯝ ꯈꯟꯗꯕ ꯑꯗꯨꯝ ꯄꯨꯛꯁꯤ ꯊꯤꯔꯤ ꯊꯤꯔꯤ ꯇꯧꯍꯜꯂꯦꯗꯅ
ꯑꯥ
ꯈꯣꯡꯁꯦ ꯀꯣꯝꯄꯥꯎꯟ ꯄꯤꯔꯤ ꯃꯄꯨꯡ ꯐꯥꯅ ꯐꯥꯏꯕꯁꯨ ꯅꯠꯇꯕ ꯑꯗꯩ ꯉꯁꯥꯏ ꯇꯨꯏꯁꯟ ꯃꯐꯝꯗꯩ ꯊꯣꯛꯂꯛꯄꯗ ꯈꯪꯐꯥꯏ ꯐꯥꯏꯅꯤꯡꯉꯦꯕꯀꯣ
ꯑ
ꯑꯃꯨꯛ ꯗꯥꯥ ꯑꯅꯤꯁꯇꯣ ꯑꯃꯨꯛ ꯀꯩꯅꯣ ꯇꯧꯖꯦꯅ ꯃꯥꯏ ꯅꯨꯄꯤ ꯎꯅꯔꯨꯖꯦꯅ ꯑꯃꯨꯛ ꯆꯠꯂꯦ ꯑꯗꯨ ꯑꯗꯨꯒꯤ ꯆꯠ ꯑꯗꯣꯡ ꯑꯆꯥꯄꯣꯠ ꯃꯣꯏ ꯀꯩꯅꯣꯒꯤ ꯊꯥꯎꯗ ꯑꯃꯨꯛ ꯆꯥꯁꯤꯜꯂꯛꯑꯦ
ꯑ
ꯑꯗꯨꯗ ꯑꯁ ꯑꯩꯅꯉꯣ ꯅꯣꯡꯖꯨ ꯇꯥꯥꯁꯜꯂꯛꯑꯕ ꯍꯥꯏꯇꯥꯔꯦ ꯉꯍꯥꯛꯇꯪꯗꯣ ꯀꯟꯅ ꯍꯧꯖꯤꯛ ꯈꯣꯡꯖꯦ ꯍꯥꯥꯞꯅꯤꯡꯉꯛꯄꯗ ꯌꯥꯗ꯭ꯔꯕꯅꯤꯅ ꯑꯥ ꯇꯤꯗꯤꯝꯒꯤ ꯇꯔꯥꯎꯒꯤ ꯀ꯭ꯂꯞ ꯂꯩꯕꯗꯣ ꯑꯗꯨꯗ ꯆꯠꯂꯒ ꯈꯣꯡꯇ ꯍꯥꯝꯖꯒꯦ ꯑꯗꯨꯗ ꯌꯥꯝ ꯋꯥꯅ ꯍꯥꯝꯃꯤꯗꯅ ꯑꯩꯉꯣꯟꯗ ꯔꯤꯀ꯭ꯋꯦꯁ ꯇꯧꯖꯔꯒ
ꯑꯥꯎ
ꯉꯔꯥꯡ ꯍꯥꯥꯛꯄꯟꯗꯣ ꯀꯩꯅꯣꯝ ꯇꯧꯋꯀꯣ
ꯅꯦ ꯉꯟꯅ ꯐꯥꯔꯒ ꯊꯝꯕꯗꯣ ꯐ꯭ꯔꯤꯖ ꯑꯥꯞ ꯆꯠꯂꯦꯕꯅꯦ ꯃꯥ ꯊꯦꯡꯅ ꯀꯥꯔꯛꯄꯒꯤ ꯑ ꯁꯦꯝꯕ ꯊꯣꯡ ꯇꯧꯕꯗꯨꯁꯨ ꯑꯃꯨꯛ ꯌꯥꯝ ꯊꯦꯡꯖꯤꯟꯈ꯭ꯔꯦꯕ ꯑꯩꯈꯣꯏꯗꯣ ꯇꯞꯊꯈ꯭ꯔꯦꯕ ꯌꯥꯝꯅ ꯀ ꯄꯨꯡ ꯅꯤꯄꯥꯟꯗꯅꯤ ꯊ ꯄꯨꯡ ꯅꯤꯄꯥꯟꯗꯅꯤ ꯁꯦꯝꯕꯒꯤꯗꯣ
ꯉꯥꯄꯨꯝꯗꯣ ꯃꯅꯝ ꯅꯝꯕ ꯌꯥꯎꯕ꯭ꯔꯣ
ꯈꯔ ꯃꯅꯝ ꯆꯦꯟꯕ ꯌꯥꯎꯔꯑꯦꯕ ꯃꯕꯨꯇ ꯃꯊꯤ ꯃꯌꯟꯗꯣ ꯃꯅꯝ ꯅꯝꯕ ꯌꯥꯎꯔꯦꯕ ꯑꯗꯨꯒꯤꯅꯦꯕ
ꯑꯁ ꯑꯌ ꯉꯔꯥꯡ ꯑꯌ ꯉꯔꯥꯡ ꯀꯔꯤꯅꯣ ꯑꯃ ꯀꯔꯤꯝ ꯇꯧꯔꯝꯗꯕ ꯍꯛꯆꯥꯡꯁ ꯀꯔꯤꯅꯣ ꯐꯁꯦ ꯂ ꯂ ꯇꯧꯔꯒ ꯀꯣꯛ ꯉꯥꯡꯗꯔꯤꯁꯤꯕꯣꯅ ꯑꯩꯒꯤ ꯈꯜꯂꯝꯃꯤꯅꯦ ꯑꯩ ꯑꯣ ꯑꯔ ꯑꯦꯁ ꯂꯩꯔꯣꯅ ꯍꯥꯏꯒꯦ ꯇꯧꯕꯃꯤꯅꯦ ꯑꯉꯥꯡꯈꯩꯗ
ꯑꯣ ꯑꯦꯦ ꯆꯥꯛ ꯆꯥꯔꯕꯣ
ꯆꯥꯗ꯭ꯔꯗ ꯈꯣꯡ ꯍꯥꯥꯊꯕꯒ ꯉꯁꯥꯏ ꯍꯣꯇꯦꯜꯗꯒꯤꯩ ꯀꯩꯅꯣꯝ ꯈꯔ ꯆꯥꯁꯤꯜꯂꯛꯄꯗꯣ ꯑꯗꯨꯒ ꯀꯣ ꯇꯥꯅꯤꯡꯗꯗꯅ ꯅꯣꯏꯗꯤ ꯀꯩꯒ ꯆꯥꯔꯕ
ꯍ ꯌꯦꯟ ꯊꯣꯡꯉꯌꯦꯦ
ꯑꯣ ꯆꯥꯗ꯭ꯔꯤ ꯐꯥꯎꯖꯌꯥ
ꯆꯥꯗ꯭ꯔꯤꯌꯦ ꯀꯩꯅꯣ ꯇꯧꯕꯅꯦ ꯑꯩꯈꯣꯏꯗꯣ ꯉꯁꯥꯏ ꯆꯠꯇ꯭ꯔꯤꯀꯥꯟꯗꯨꯗ ꯌꯦꯟ ꯂꯩꯔꯒ ꯄꯤꯔꯝꯕꯅꯦ ꯁꯤꯗ ꯊꯣꯡꯉꯝꯃꯣ ꯑꯩꯈꯣꯏ ꯄ꯭ꯔꯕꯤꯟꯗꯣ ꯂꯧꯔꯨꯔꯒꯦꯅ ꯑꯗꯣ ꯒꯦꯝ ꯁꯨꯥꯏꯅ ꯂꯩꯕꯥ ꯀꯩꯅꯣ ꯃꯣꯏꯗ ꯈꯨꯡꯒꯪꯗꯖꯤꯗ ꯊꯣꯡ ꯂꯩꯔꯝꯃꯦ ꯑꯩ ꯐꯔꯦ ꯐꯔꯦꯅ ꯑꯗꯨ ꯊꯝꯃꯤ ꯃꯣꯏ ꯐꯣꯡꯉ
ꯎꯝ ꯀꯅꯥꯅ ꯀꯅꯥꯅ ꯄꯨꯖꯥꯔꯤ ꯑꯣꯏꯠꯍꯧꯔꯤꯕ
ꯔꯣꯍꯤꯠꯅ ꯑꯣꯏꯍꯧꯕꯅꯦ ꯔꯣꯍꯤꯠ ꯊꯣꯡꯉ ꯑꯩ ꯃꯉꯣꯟꯗ ꯊꯣꯡꯉ ꯅꯝꯁꯤꯜꯂꯝꯕ ꯑꯩꯅ ꯑ ꯊꯧꯧ ꯂꯥꯡꯉꯝꯕꯅꯦ ꯅꯣꯡꯁꯦꯐꯥꯎ ꯆꯣꯡꯍꯟꯗꯦ ꯈꯣꯠꯇꯦꯅ ꯇꯧꯔꯒ ꯑꯩꯅ ꯌꯦꯡ ꯂꯩꯍꯧꯕꯅꯦ ꯃꯥꯁꯨ
ꯀꯩꯅꯣꯗꯤ ꯅꯪꯒꯤ ꯅꯃꯥꯟꯅꯕ ꯍꯦꯔꯣꯗꯤ꯫
ꯃꯥꯒ ꯆꯥꯃꯤꯟ ꯅꯩꯅꯦ ꯃꯥ ꯗ꯭ꯔꯥꯏꯚꯔ ꯑꯣꯏꯍꯜꯂꯤꯅꯦ꯫ ꯃꯥꯏ ꯃꯥꯏꯒꯤ ꯊꯕꯛꯅꯤꯅ ꯗ꯭ꯔꯥꯏꯚꯔꯗꯨꯗꯤ꯫
ꯗ꯭ꯔꯥꯏꯚꯔꯗꯣ ꯃꯥꯏ ꯊꯕꯛꯅꯤꯅꯀꯣ꯫
ꯑꯥ ꯑꯗꯨꯒꯤ ꯃꯥ ꯑꯗꯨꯝ ꯊꯧꯔꯦ꯫
ꯅꯨꯄꯤꯗꯗ ꯇꯧ ꯂꯩꯔꯦꯅ꯫
ꯍꯣ ꯍꯣꯏ꯫ ꯇꯧꯕꯁꯨ ꯃꯥꯅ ꯍꯩ ꯅꯪꯁꯦ ꯑꯗꯨꯝ ꯊꯧꯖꯤꯛ ꯊꯧꯖꯤꯟ ꯇꯧꯔꯕꯅꯤꯅ ꯃꯥ ꯊꯧꯍꯜꯂ ꯄꯨꯈꯅꯤ ꯑꯩ ꯃꯃꯥꯡ ꯇꯣꯡꯉꯒ ꯊꯧꯍ ꯊꯧꯍꯟꯕꯅꯦ ꯑ ꯍꯌꯦꯡꯁꯨ ꯀꯔꯤ ꯋꯥꯏꯈꯤꯌꯦ ꯃꯥꯗꯣ ꯎꯝ ꯌꯦꯄꯠꯁꯦ ꯅꯡ ꯀꯗꯧꯔꯕꯣ ꯀꯩꯅꯣꯗꯣ ꯃꯨꯗꯣ ꯀꯩꯅꯣꯗꯣ ꯆꯪꯉꯅꯤ ꯀꯥꯏꯅ ꯃꯣꯏ ꯃꯣꯏ ꯀꯅꯥꯅꯣꯝꯒꯤ ꯃꯅꯥꯛꯇ ꯊꯥ ꯃꯈꯥꯏ ꯑꯃ ꯂꯩꯕꯅꯦ ꯑꯩꯌꯦ
ꯑꯁꯥꯝꯗ ꯆꯠꯅꯤ ꯍꯥꯏꯕꯗꯣ
ꯑꯣ ꯑꯗꯨ ꯑꯣꯏꯔ ꯃꯥꯜꯂꯦ꯫
ꯑ꯫
ꯑꯩꯅ ꯑꯁ ꯇꯥꯎ ꯅꯪꯗꯤ ꯀꯃꯥꯏꯅ ꯂꯦꯝꯗꯣꯏꯕ ꯍꯥꯏꯕ ꯑꯁ ꯑꯩ ꯈꯪꯗꯦꯌꯦ꫰꫰ ꯍꯥꯏꯅꯔꯨꯗꯣꯏꯅꯤ ꯃꯥꯁꯤ ꯑꯃꯣꯛ꯫
ꯎꯝ ꯑꯩꯅ ꯑꯩꯉꯣꯟꯗ ꯅꯍꯥꯟ ꯍꯥꯏꯔꯝꯕꯅꯦ ꯑꯩꯈꯣꯏ ꯁꯥꯏꯠꯇꯣ ꯑꯁꯥꯝꯗꯣ ꯃꯣꯏ ꯑꯟꯇꯤ ꯂꯩ꯫ ꯑꯥꯟꯇꯤꯗꯣ ꯃꯆꯥ ꯎꯅꯔꯦ ꯑꯗꯨꯗꯩ ꯃꯣꯏ ꯃꯄꯥꯗꯨꯁꯨ꯫ ꯁꯨ ꯑꯗꯨꯝ ꯂꯥꯏꯌꯦꯡꯕ ꯀꯨꯌꯦꯡꯕ ꯇꯧꯕ ꯑꯣꯏꯅ ꯑꯥ ꯆꯠꯂꯨꯔꯅꯤ꯫ ꯍꯥꯏꯌꯦ ꯃꯇꯝ ꯈꯔ ꯂꯩꯕ ꯑꯥꯗ ꯊꯥꯡ ꯃꯈꯥꯏꯃꯣꯛ꯫ ꯑꯩ ꯁꯨꯃꯥꯏꯅ ꯇꯧꯗꯣꯏꯅ ꯈꯪꯗꯦ ꯈꯣꯠꯇꯦ ꯃꯥ ꯎꯗꯔꯗꯤ ꯅꯣꯡꯇ ꯂꯩꯉꯝꯗꯕ ꯑꯩ꯫ ꯁꯦ ꯃꯥ ꯊꯥ ꯃꯈꯥꯏꯃꯨꯛ ꯎꯔꯣꯏꯗꯣꯏꯅꯤ ꯌꯣꯡ ꯀꯃꯥꯏꯅ ꯇꯧꯗꯣꯏꯅꯣ꯫
ꯑꯗꯨꯅꯦ ꯍꯥꯟꯅꯒ ꯑꯥꯔ ꯆꯪꯈꯤꯕꯁꯦ ꯃꯥꯅ ꯂꯩꯔ ꯆꯥꯐꯝ ꯈꯪꯗꯕ ꯀꯩꯅꯣ꯫ ꯉꯍꯛꯇ ꯅꯍꯥꯟꯈꯩꯗꯤ ꯁꯨꯡꯂꯩ ꯂꯩꯇꯕꯅꯦꯕ ꯁꯤꯗ ꯅꯨꯡꯊꯤꯟꯒꯁ ꯉꯅꯥꯥꯛꯇꯪ꯫ ꯇꯨꯝꯃꯨꯔꯅꯤꯗꯅ ꯑꯗꯨꯒ ꯅꯨꯡꯗꯥꯡꯏꯝꯁꯨ ꯆꯥ ꯊꯥꯛꯎꯁꯤ ꯂꯥꯎ ꯑꯩ ꯄꯨꯊꯣꯛꯀꯦ ꯀ ꯍꯥꯏꯗꯣꯏꯅꯤ ꯅꯍꯥꯟꯈꯩ ꯄꯩꯁꯥ ꯁꯨꯡꯄꯨ ꯄꯨꯊꯣꯛꯇꯕ ꯃꯥꯅ꯫
ꯑꯥ꯫
ꯑꯗꯩꯩ ꯅꯣꯏꯗ ꯆꯠ ꯑꯃꯨꯛ ꯂꯥꯛꯏꯗꯨ ꯀꯩꯝꯕꯅꯠꯇꯦꯕ ꯃꯥꯅ꯫ ꯊꯛ ꯊꯕꯛ ꯂꯩꯔꯛꯇꯕꯩꯅꯦꯕ ꯃꯥꯗꯣ ꯇꯧꯐꯝ ꯈꯪꯉꯛꯇꯕꯩꯅꯦꯕ ꯆꯠꯁꯦ ꯍꯥꯏꯗꯨ ꯅꯠꯇ꯭ꯔꯗꯤ ꯀꯩꯁꯨ ꯆꯠꯇꯕꯅꯦꯕ꯫ ꯆꯁꯤ ꯁꯨꯡꯌꯥ ꯌꯥꯗꯕꯅꯦ ꯆꯧꯁꯤꯂꯥꯎ ꯍꯥꯏꯁꯨ ꯇꯥꯜꯂꯤꯍꯦ ꯑꯗꯨꯝ ꯍꯥꯏꯕꯅꯦꯕ꯫ ꯀꯩꯁꯨ ꯅꯠꯇ꯭ꯔꯗꯤ ꯑꯗꯨꯝ ꯊꯕꯛ ꯂꯩꯔꯛꯇꯕꯩꯅꯦꯕ ꯇꯧꯐꯝ ꯈꯪꯉꯛꯇꯥꯕꯩꯅꯦꯕ ꯃꯥꯗꯣ꯫ ꯆꯠꯁꯤ ꯂꯥꯎ ꯆꯠꯁꯤ ꯂꯥꯎꯅ ꯍꯦꯛ ꯍꯦꯛ ꯂꯥꯛꯏꯗꯣ ꯑꯩꯈꯣꯏꯅ꯫
ꯃꯥꯏ ꯕꯦꯕꯤꯁꯨ ꯎꯔꯛꯇ꯭ꯔꯕꯅꯤꯅꯀꯣ꯫ ꯃꯥꯗꯣ ꯍꯩꯅꯔꯛꯇꯕ ꯍꯥꯏꯇꯥꯔꯦ꯫
ꯎꯝ ꯀꯣꯏꯕꯨ ꯀꯣꯜꯕꯨ ꯐꯖꯅ ꯁꯥꯟꯅꯔꯣꯏꯗꯣꯏꯅꯦ ꯃꯥ꯫
ꯑꯥ꯫
ꯊꯥ ꯃꯈꯥꯏ ꯑꯃ ꯀꯣꯏꯐꯥꯎ ꯐꯖꯅ ꯁꯥꯟꯅꯔꯗꯣꯏꯅꯦ ꯑꯗꯨꯒꯤꯅꯦ ꯃꯥꯁꯦ꯫ ꯃꯊꯥ ꯁꯥ ꯍꯧꯈ꯭ꯔꯕꯅꯦꯕ꯫
ꯑꯩꯅ ꯅꯪ꯫ ꯑꯟꯇꯤ ꯃꯅꯥ ꯆꯠꯄꯗ ꯃꯣꯏ ꯑꯗꯥꯏꯒꯤ ꯑꯁꯥꯝ ꯃꯆꯥ ꯑꯃꯅ ꯃꯁꯛꯀ ꯐꯖꯔ ꯅꯣꯏ ꯁꯥꯏꯗꯣ꯫ ꯎꯝ ꯃꯤꯠꯌꯦꯡ ꯀꯥꯔꯟ ꯇꯧꯔꯒ ꯐꯥꯖꯈꯤꯒꯅꯤ ꯍꯥꯏꯕꯀꯣ꯫ ꯌꯥꯝ ꯍꯥꯏꯖꯤꯜꯂꯛꯀ ꯅꯣ ꯄꯥꯈꯠꯂꯤꯌꯦ ꯑꯩꯁꯨ ꯆꯠꯄ ꯌꯥꯎꯕꯁꯤꯔꯒ ꯍꯥꯏꯔꯛꯏꯄꯣꯠꯅꯦ꯫
ꯑꯁ꯫
ꯌꯥꯎꯔꯨꯔꯣ ꯑꯉꯥꯡ ꯀꯩꯀꯥꯗꯣ ꯅꯪꯅ ꯁꯦꯟꯅꯔꯨꯔꯣꯅ ꯍꯥꯏꯕꯀꯣ ꯍꯌꯦꯡꯋꯥꯏ꯫ ꯀꯩꯅꯣꯒ ꯅꯪꯒ ꯑꯉꯥꯡ ꯎꯅꯕꯗꯁꯨ ꯍꯩꯔꯅꯤ ꯑꯗꯨꯗꯒꯤꯗꯤ ꯅꯨꯄꯤ ꯃꯌꯨꯝꯅꯁꯨ ꯄꯥꯝꯕꯗꯨ ꯑꯣꯏꯔꯅꯤ꯫ ꯆꯠꯂꯨꯔꯣ ꯅꯪꯁꯨ ꯌꯥꯎꯔꯨꯔꯣ ꯈꯣꯏꯔꯝꯃꯒ ꯅꯅꯦꯝꯕꯣꯛꯇ ꯍꯥꯏꯔꯣ ꯍꯥꯏꯕ꯫ ꯑꯁ ꯑꯗꯨꯝ ꯍꯥꯏꯕ ꯉꯝꯗ꯭ꯔꯤꯌꯦ꯫ ꯑꯦ ꯅꯪ ꯀꯨꯊꯤꯁꯨ ꯌꯦꯡꯍꯜꯂꯦ ꯗꯥꯏꯅꯦꯅ ꯍꯥꯏꯕꯀꯣ
ꯎꯝ
ꯀ ꯀꯨꯊꯤ ꯑꯣꯏꯖꯔꯖꯨ ꯑꯗꯨꯗꯤ ꯉꯝꯃꯣꯏ ꯍꯥꯏꯕ
ꯑꯗ ꯀꯩꯅꯣ ꯁꯨꯃꯥꯏ ꯑ ꯃꯥꯗꯣ ꯁꯨꯃꯥꯏ ꯍꯥꯏꯅꯦ ꯉꯁꯥꯏ ꯋꯥꯔꯤ ꯑꯝꯒ ꯂꯤꯔꯦ ꯌꯥꯝ ꯐꯨꯖꯅꯤꯡꯕ ꯍꯥꯏꯇꯥꯔꯦ ꯃꯥꯅ ꯍꯔꯥꯎ ꯍꯔꯥꯎ ꯂꯤꯔꯛ ꯃꯈꯣꯏꯅ ꯑꯩꯈꯣꯏꯗꯗꯤ ꯇꯥꯕꯗꯣ ꯌꯥꯔꯛꯇ꯭ꯔꯕ ꯑ ꯀꯩꯅꯣ ꯃꯥꯒꯤ ꯑꯃ ꯑꯦꯜꯕꯝ ꯅꯝꯕꯩꯗꯣ ꯀꯩꯅꯣ ꯊꯣꯃꯥꯒ ꯃꯥ ꯀꯨꯇꯟꯒꯤ ꯒꯥꯔꯤꯒ ꯀꯩꯅꯣ ꯄꯨꯔꯥ ꯃꯇꯦꯛ ꯑꯃ ꯌꯥꯎꯔꯨꯕꯗꯣ ꯁꯣꯔꯠ ꯑꯅꯤ ꯀꯥꯞꯄꯗ ꯑꯃꯗꯩꯩ ꯍꯦꯟꯅ ꯍꯥꯞꯄꯛꯇꯦꯅ ꯁꯥꯎꯕꯗꯣ
ꯑꯥ ꯑꯥ